ꯑꯣ
ꯑꯣ ꯇꯕ ꯐꯖꯅ ꯇꯥꯕ꯭ꯔꯥ ꯑ
ꯀ ꯀꯔꯤ ꯇꯧꯕ꯭ꯔꯣ
ꯀꯩꯅꯣꯝꯇ ꯇꯧꯔꯗꯤ ꯑꯗꯨꯝ ꯐꯝꯔꯤꯌꯦꯦ ꯅꯪꯗꯤ
ꯑꯩꯁꯨ ꯑꯗꯨ ꯑꯗꯨ ꯍꯄꯜ ꯂꯩ ꯏꯅꯦ
ꯑꯣ ꯂꯦꯞꯄꯒ ꯑꯣ ꯍꯤꯞꯄꯒ
ꯍꯣꯏ ꯆꯥꯛꯇꯥꯥꯔꯔꯕꯧ ꯑ ꯀꯔꯤꯖꯥꯡ ꯆꯥꯔꯒꯦ
ꯍꯣꯏ ꯉꯁꯤꯗꯤ ꯑꯣꯛꯁꯥ ꯆꯥꯏꯌꯦꯦ ꯅꯣꯏꯗꯤ ꯆꯥꯔꯕꯣ
ꯑꯩꯈꯣꯏ ꯄꯤ ꯆꯔꯦ ꯑꯩꯈꯣꯏꯗꯤ ꯅꯨꯡꯗꯥꯡꯒꯤ ꯀꯩꯅꯣꯗꯣ ꯍꯦꯟꯖꯥꯡ ꯌꯦꯦꯟ ꯈꯔ ꯂꯩꯑꯝꯕ ꯑꯗꯨ ꯆꯥꯏ ꯀꯥꯟ ꯁꯣꯏꯒ ꯆꯥꯏ ꯍꯥ
ꯁ ꯅꯨꯡꯗꯥꯡ ꯏꯔꯦ ꯑꯔꯦꯝꯕꯗꯣ ꯆꯥꯕꯅꯦꯕ
ꯑ
ꯌꯦꯟꯁꯥꯡ ꯍꯥꯎꯕꯅꯤꯅ ꯍꯣꯟꯟꯗꯣꯛꯄꯗ ꯄꯥꯝꯃꯨꯏꯦꯕꯀꯣ
ꯅꯠꯇ꯭ꯔꯥꯜ ꯆꯄꯦ
ꯑꯗꯒꯤ ꯑꯗꯨꯝ ꯆꯥꯔꯦ
ꯑ ꯀꯔꯤ ꯀꯔꯤ ꯇꯧꯔ ꯂꯩꯕ꯭ꯔꯣ ꯍꯧꯖꯤꯛꯀꯥꯟꯗꯤ
ꯑꯁ ꯍꯧꯖꯤꯛꯀꯥꯟꯕꯨꯗꯤ ꯄꯩꯁꯥ ꯂꯥꯛꯄ ꯉꯥꯏꯔꯤꯕ ꯃꯤꯕꯨ ꯋꯥꯔꯤꯦ ꯁꯅꯥꯒꯅꯤ ꯄꯩꯁꯥ ꯂꯥꯛꯞꯄ ꯉꯥꯏ ꯃꯤ ꯆꯥꯛ ꯆꯥꯅꯤ ꯇꯨꯝꯒꯅꯤ ꯑꯗꯨꯝ ꯉꯥꯛꯇꯅꯤꯗ
ꯑꯗꯨꯅ ꯅꯨꯡꯉꯥꯏꯔꯦ ꯀꯩꯅꯣ
ꯍꯣꯏ ꯅꯪꯁꯨ ꯑꯗꯨꯃꯥꯏꯅ ꯇꯧꯔꯔꯕꯅꯤꯅ
ꯇꯧꯔ ꯂꯩ
ꯉꯌ ꯀꯥꯟ ꯉꯌꯣ ꯉꯥꯏ ꯍꯂꯏ ꯂꯥꯛꯄ ꯍꯥꯏꯔꯅꯤ
ꯑ ꯍꯣꯏ ꯃꯥꯅꯦ
ꯂꯥꯛꯄ ꯀꯥꯟꯗ ꯏꯟꯁꯥꯡ ꯑꯦꯟꯁꯥꯡ ꯑꯍꯥꯎꯕ ꯆꯥꯛꯑꯣ
ꯗꯥꯎꯗ
ꯑꯗꯨꯒ ꯂꯣꯏꯔꯒꯗꯤ ꯏꯟꯁꯥꯡ ꯍꯥꯎꯕ ꯆꯥꯗꯨꯁꯨ ꯑꯗꯨ ꯑꯗꯨꯝ ꯉꯥꯏꯌꯦꯕ ꯄꯩꯁꯥ ꯂꯥꯛꯄ ꯑꯗꯣ ꯑꯃꯨꯛ ꯂꯥꯛꯄꯗ ꯆꯥꯕ
ꯀꯔꯤ ꯀꯔꯤ ꯇꯔꯥ ꯂꯏꯕꯥ
ꯍꯧꯖꯤꯛ꯭ꯔꯣ ꯍꯧꯖꯤꯛꯀꯥꯟ꯭ꯔꯣ
ꯑꯥ
ꯍꯧꯖꯤꯛ꯭ꯔꯣ
ꯍꯧꯖꯤꯀꯥꯥꯟ
ꯑꯁ ꯑꯗꯨꯝ ꯌꯨꯝꯗ ꯂꯩꯕꯅꯤꯗ ꯑꯁꯦꯡꯕꯒꯤꯅꯤ ꯍꯥꯏꯅ ꯍꯥꯏꯕꯗꯣ
ꯑꯁꯦꯡ ꯃꯒꯤꯅꯦ ꯐꯪꯦꯅ ꯊꯁꯦ
ꯅꯪꯗꯤ ꯊꯕꯛ ꯆꯠꯄ꯭ꯔꯣ ꯌꯨꯝꯗ ꯑꯗꯨꯝ ꯂꯩꯕ꯭ꯔꯥ
ꯍꯂ
ꯇꯥꯗ꯭ꯔ
ꯇꯥꯏ ꯇꯥꯏ ꯅꯈꯣꯗꯣ ꯈꯔ ꯄꯤꯛ ꯄꯤꯛꯅ ꯇꯥꯕ
ꯑꯩ ꯀꯩꯅꯣ ꯏꯁꯄꯤꯀꯅꯔ ꯈꯪꯗꯦ ꯑꯗꯨꯝ ꯍꯥꯏꯔꯛꯑꯦꯅꯦ ꯑꯩꯅꯗꯤ ꯐꯖꯅ ꯇꯥꯕ ꯅꯣꯏꯒꯤꯗꯤ
ꯑꯣ
ꯑꯩꯒꯤ ꯐꯣꯟꯗꯣ ꯏ ꯀꯥꯏꯕ ꯃꯥꯜꯂꯦ ꯃꯤ ꯑꯅꯧꯕ ꯉꯥꯛꯇ ꯑꯣꯏꯕꯤ ꯀꯥꯏ ꯃ ꯏ ꯐꯣꯟꯗ ꯑꯩꯒꯤ ꯏꯁꯄꯤꯀꯔꯗ ꯏꯀ ꯌꯥꯝ ꯊꯤꯑꯕꯀꯣ
ꯅꯧꯅꯉꯥꯡ ꯉꯅ ꯅꯨꯡꯉꯥꯏꯕꯅꯦ
ꯃꯅꯅꯥꯗꯦ ꯥꯏ ꯁꯄꯤꯀꯔꯗꯣ
ꯑ ꯅꯪꯗ ꯅ ꯂꯥꯏꯗ ꯅꯪꯗꯤ ꯕꯣꯜ ꯀꯩꯀꯥ ꯌꯦꯡꯗꯕ꯭ꯔꯣ
ꯑꯩꯗꯤ ꯌꯦꯡꯗꯦ ꯍꯦ
ꯑ ꯏꯟꯇꯔꯦꯁ ꯂꯩꯇꯦ ꯄꯥꯝꯗꯕ꯭ꯔꯣ
ꯑꯩꯕꯊꯤ ꯀꯦꯌꯥ ꯄꯝꯗꯗ
ꯑꯩꯗꯤ ꯑꯗꯨꯝ ꯌꯦꯡꯉꯦ ꯑꯩꯗꯤ
ꯑ ꯀꯔꯤ ꯊꯤꯃ ꯁꯄꯣꯔ ꯇꯧꯕꯅꯣ ꯈꯪꯗꯦ
ꯑꯩꯗꯤ ꯌꯥꯝꯃꯦ ꯍꯧꯖꯤꯛꯇꯤ ꯑꯔꯖꯦꯟꯇꯤꯅꯥꯒ ꯏꯁꯄꯦꯟꯒ ꯐ꯭ꯔꯥꯟꯁꯀ ꯃꯣꯏ ꯑꯍꯨꯝ ꯇꯧꯔ ꯂꯩꯌꯦ
ꯑ ꯑꯩꯗꯤ ꯄꯥꯝꯃꯦꯗꯤ ꯄ꯭ꯔꯣꯇꯀꯣꯜꯅ ꯄꯥꯝꯃꯦꯗ
ꯑ ꯇꯒ ꯁꯅꯥ ꯏꯗꯨꯗꯤꯒꯁꯥꯏ ꯃ ꯑ ꯉꯃꯃꯦ
ꯉꯝꯕꯗ ꯑꯗꯨꯝ ꯍꯔꯥꯎꯋꯦ ꯑꯗꯨꯕꯨ ꯌꯦꯡꯗꯤ ꯌꯦꯡꯗꯤ ꯍꯥꯏꯗꯤ
ꯑꯁ ꯂꯣꯏꯔꯤꯗ ꯁꯤ ꯅꯨ ꯠ ꯑꯃꯅꯤꯅꯦ
ꯌꯦꯡꯕꯨꯗꯤ ꯇꯜꯂꯦꯕ ꯍꯣꯏ ꯑꯗꯨꯅꯦ ꯑꯩꯗꯤ ꯔꯤꯖꯟ ꯉꯥꯏꯕ ꯍꯥꯏꯕ ꯇꯥꯔꯦꯀꯣ
ꯑ ꯂꯥꯏꯔ ꯂꯩꯕ ꯑꯅꯥꯅꯕ ꯂꯣꯏꯕ ꯀꯥꯟꯗ ꯈꯛꯇ ꯌꯦꯡꯅꯤꯡꯕ
ꯑꯗꯨꯁꯨ ꯀꯩꯗꯤꯀꯣ
ꯑꯥ
ꯄꯤꯇꯗ ꯉꯁꯤꯒꯤꯃꯦꯗ ꯑ ꯄꯗꯨꯨꯒꯒꯥꯁꯅꯕ ꯆꯪ ꯁꯤ ꯃꯦꯁꯨ ꯀꯅꯥꯅ ꯉꯕ꯭ꯔꯥꯍꯦ ꯍꯩꯛꯇ ꯍꯥꯏꯕꯅꯦ ꯉꯁꯥꯏꯁꯨ ꯑꯩꯅ ꯑꯗꯨꯗ ꯍꯥꯡꯕꯅꯦ
ꯑꯁ ꯃꯤꯒꯤꯁꯦ ꯆꯜ ꯆ ꯎꯗꯦ
ꯑ ꯑꯗꯨꯝ ꯁꯤꯩꯗꯁꯨ ꯑꯗꯨꯝ ꯎꯗꯦ ꯉꯁꯤꯗꯤ
ꯊꯥꯒꯠꯅꯕꯅꯦ ꯌꯥꯝꯅ
ꯍꯣꯏ ꯑꯗ ꯑꯩ ꯉꯁꯤ ꯏꯁꯇꯦꯇꯥꯐꯥꯎ ꯌꯦꯡꯗ꯭ꯔꯤ
ꯑꯁ ꯊꯕꯛ ꯌꯥꯝ ꯆꯦꯜꯜꯂꯤꯅꯦ
ꯅꯠꯇꯦ ꯋꯥꯔꯤꯁꯨ ꯅꯥꯕꯒꯤ ꯉꯁꯥꯏ ꯑꯩ ꯋꯥꯔꯤꯁꯨ ꯅꯥꯏ ꯋꯥꯔꯤꯗꯤ ꯐꯀ ꯅꯤ ꯍꯣꯏ ꯄꯨꯔꯥ ꯆꯣꯞꯄꯦ ꯍꯥꯏꯕ ꯇꯥꯔꯦ ꯍꯧꯖꯤꯛꯇꯤ
ꯑ ꯌꯥ ꯌꯥꯝ ꯐꯔꯅꯦꯗꯨꯅ ꯐꯥꯏꯅꯦ ꯑꯩꯉꯣꯟꯗꯁꯨ ꯅꯪ ꯑꯩꯉꯣꯟꯗꯁꯨ ꯀꯣ ꯀꯣ ꯇꯧꯔꯛꯑꯣ ꯃꯔꯛ ꯃꯔꯥꯡ ꯑꯗꯨꯗꯤ
ꯌꯥꯗ꯭ꯔꯦ ꯑꯩ ꯂꯣꯏꯈ꯭ꯔꯦ
ꯑ
ꯀꯣꯜ ꯇꯧꯔꯛꯄ ꯉꯥꯏꯕꯅꯦ ꯍꯣꯏ ꯇꯧꯔꯛꯑꯣ ꯅ ꯅ ꯇꯧꯔꯛꯑꯦ ꯑ ꯅ ꯇꯧꯔꯛꯒꯦ ꯍꯥꯏꯗꯤꯈꯗꯤ ꯍꯔꯥꯎꯑꯣ ꯉꯣ ꯉꯁꯥꯏꯗ ꯅꯨꯡ ꯉꯥꯏꯕꯅꯤꯗ ꯃꯤ ꯂꯩꯗꯕ
ꯍꯥꯏꯔꯛꯑꯣ ꯕꯤꯖꯦ ꯁꯥ ꯍꯥꯏꯔꯛꯑꯣ
ꯍꯣꯏꯗ
ꯑ ꯍꯣꯏ ꯂꯩꯔꯤꯌꯦ ꯌꯥꯝ ꯂꯩꯌꯦ ꯑꯩꯒꯤꯗꯤ ꯑꯩꯗꯤ ꯌꯥꯎꯕ ꯀꯨꯏꯗ꯭ꯔꯤꯌꯦ
ꯑꯩꯁꯨ ꯍꯞꯇꯥ ꯑꯃ ꯂꯥꯁ ꯊꯥꯔꯁꯗꯦꯗ ꯌꯎꯕꯅꯦ ꯑꯩꯁꯨ
ꯑꯦꯁ ꯑꯩꯗꯤ ꯉꯔꯥꯡ ꯅꯍꯥꯟ ꯉꯇ ꯌꯥꯎꯕꯅꯦ ꯑꯗꯨꯒꯤ ꯌꯥꯝ ꯂꯩꯔꯤꯌꯦ
ꯑꯣ ꯑꯩꯅ ꯄꯥꯛꯃꯥꯡꯗ ꯃꯥꯡꯍꯟꯕ ꯑꯍꯥꯟꯕꯗ ꯀꯣꯜ ꯇꯣꯅꯤ ꯆꯠ ꯔ ꯆ ꯍꯛꯇꯒꯅꯤ ꯀꯩꯅꯣ ꯑꯗꯨꯝ ꯌꯥꯝꯃꯦꯕ ꯑꯩ ꯇꯥꯁ ꯃꯥꯡꯕꯗꯣ ꯃꯉꯥ ꯇꯔꯨꯛ ꯁꯨꯨꯔꯔꯕꯅꯦ
ꯑ
ꯑꯗꯨꯒ ꯍꯣꯔꯦꯁꯅꯥꯕꯁꯨ ꯑꯩꯗꯤ ꯔꯤꯁꯤꯞ ꯀꯌꯥꯗꯧꯗꯦ ꯑꯗꯣ ꯑꯩꯒꯤ ꯇꯥꯁ ꯂꯩꯕ ꯀꯥꯟꯗꯗꯤꯀꯣ ꯑꯩꯒꯤ ꯂꯣꯏ ꯍꯅꯤꯡꯕ ꯍꯥꯏꯕ ꯑꯗꯣ ꯑꯩ ꯀꯌꯥꯃꯨꯛ ꯂꯣꯏꯍꯟꯅꯤꯡꯕ꯭ꯔꯥ ꯑꯩ ꯂꯣꯏꯍꯜꯂꯗꯤ ꯄꯩꯁꯥ ꯐꯪꯅꯤꯅ ꯈꯟꯕꯗꯣ ꯑꯗꯨꯨꯝ ꯇꯧꯕ ꯑꯗꯨ ꯍꯧꯖꯤꯛ ꯂꯩꯔꯕꯅꯤꯅ ꯑꯩꯈꯣꯏꯅ ꯇꯧꯕꯗꯤ ꯌꯥꯗ꯭ꯔꯕꯅꯤꯅ ꯃꯤꯅ ꯆꯥꯎꯔꯥꯛꯅꯤꯡꯉꯥꯏ ꯂꯩꯗ꯭ꯔꯗꯤ ꯑꯗꯨꯝ ꯐ ꯍꯥꯏꯗꯤ ꯎꯄꯥꯏ ꯂꯩꯇ꯭ꯔꯦꯅ ꯍꯧꯖꯤꯛ ꯃꯇꯇ
ꯑꯥ ꯑꯅꯧꯕ ꯂꯥꯛꯄ ꯉꯥꯏꯕ ꯇꯥꯕꯅꯦ ꯄꯔꯥꯏꯇꯅꯦ
ꯊꯨꯝꯃꯜꯂꯦ ꯒ꯭ꯔꯨꯞꯇꯨꯀꯣ ꯍꯥꯏꯗꯤ ꯔꯤꯁꯤꯞ ꯇꯧꯅꯤꯡꯉꯥꯏ ꯃꯤ ꯍꯦꯟꯅ ꯀꯣꯜ ꯇꯧꯅꯤꯡꯉꯦ ꯃꯤ ꯌꯥꯝꯃꯦꯑꯕ ꯍꯧꯖꯤꯛꯇꯤ
ꯑ ꯑ ꯄꯨꯟꯅ ꯑꯩꯁꯨ ꯑꯗꯨꯒꯤ ꯌꯥꯝ ꯂꯩꯔꯤꯕ ꯑꯩꯒꯤꯗꯤ ꯑꯗꯣ ꯍꯥꯏꯔꯛꯑꯣ ꯅꯪ ꯁꯪꯕ ꯀꯥꯟꯗꯀꯣ
ꯎꯝ ꯑꯁ ꯅꯪꯅ ꯑꯗꯨꯝ ꯍꯥꯏꯔꯛꯑꯣ ꯌꯥꯏꯗ
ꯇ ꯁꯪ꯭ꯔꯣ ꯑꯦ
ꯍꯣꯏ ꯍꯣꯏ ꯍꯥꯏꯔꯛꯒꯅꯤ ꯕꯦꯛꯒ꯭ꯔꯥꯎꯟ ꯑꯩꯒꯤꯗꯤꯀꯣ ꯄ꯭ꯔꯣꯕ꯭ꯂꯦꯝꯗꯣ ꯕꯦꯛꯒ꯭ꯔꯥꯎꯟ ꯅꯣꯏꯁ ꯊꯣꯛꯀꯦ ꯇꯥꯒꯦꯔꯅ ꯈꯟꯕꯅꯤꯗ ꯑꯩꯕꯨꯗꯤ ꯑꯗꯨꯝ ꯁꯪꯉꯤꯗ
ꯑꯣ ꯍꯣꯏ ꯈꯔ ꯏꯪ ꯆꯤꯛꯄ ꯑꯣꯏꯗ꯭ꯔꯗꯤ ꯌꯥꯗꯕꯅꯤꯅ ꯃꯔꯛ ꯃꯔꯛ ꯆꯤꯟꯊꯤ ꯁꯣꯏꯔꯛꯄꯅꯦꯍ ꯅꯣꯛꯅꯤꯡꯉꯨ ꯎꯆꯦꯒ ꯆꯥꯏꯁꯨ ꯀꯣ ꯁꯣꯏꯔꯞꯄꯒꯤ ꯑꯃ ꯅꯣꯛꯅꯤꯡꯕꯗꯣ ꯅꯣꯛꯅꯤꯡꯕꯗꯣ
ꯍꯩꯔꯥꯛꯑꯣꯅꯦ ꯂꯤꯔꯥꯛ ꯑꯝꯇ ꯇꯥꯒꯦ
ꯀꯔꯥꯡꯁꯨ ꯏꯃꯥꯟꯅꯕꯤꯗꯣ ꯑꯅꯧꯕꯅꯦꯕ ꯃꯥꯁꯨ ꯑꯗꯨꯣ ꯍꯥꯏꯕꯗꯤ ꯈꯔ ꯅꯨꯡꯉꯥꯏꯇꯕꯗꯣ ꯍꯥꯏꯕꯗꯤ ꯅꯨꯡꯉꯥꯏꯇꯕ ꯍꯥꯏꯁꯦ ꯈꯔ ꯑꯝꯗꯤ ꯑꯍꯥꯟꯕꯁꯨ ꯑꯣꯏꯕꯅꯤꯅ ꯄꯨꯔꯥ ꯋꯥꯔꯤ ꯁꯥꯟꯅꯕ ꯑꯣꯏꯔꯒ ꯁꯥꯟꯅꯕꯅꯤꯅꯀꯣ
ꯑ ꯑꯥ
ꯃꯥꯁ ꯍꯦꯛꯀꯣ ꯍꯦꯛ ꯍꯦꯛ ꯄꯥꯏꯈꯠꯄꯗꯒꯤ ꯄꯪꯅꯣꯛꯅꯣꯛ ꯂꯩꯕ ꯑꯩꯅ ꯀꯅ ꯅ ꯀꯅ ꯑꯣꯏꯕ
ꯑꯥ
ꯅꯣꯛꯅꯤꯡꯗ꯭ꯔꯣ ꯌꯥꯝ ꯅꯣꯛꯅꯤꯡꯉꯦ ꯑꯩꯗꯤ ꯍꯥꯏꯕ ꯃꯥꯗ
ꯑꯩꯈꯣꯏꯅ ꯑꯗꯨꯝ ꯈꯪꯕ ꯃꯤꯒ ꯋꯥꯔꯤꯁ ꯅꯥꯕꯗ ꯍꯦꯟꯅ ꯋꯥꯔꯤꯁ ꯅꯤꯡꯉꯥꯏ ꯏꯀꯥꯏꯌꯦꯕꯀꯣ
ꯑꯗꯨꯅꯦ ꯃꯥꯁꯨ ꯌꯥꯝ ꯅꯅꯨꯡꯅꯤ
ꯌꯥꯕ
ꯑ ꯑꯗꯨꯗꯤ ꯌꯥꯝ ꯅꯣꯛꯅꯤꯡꯉꯦ ꯌꯥꯝ ꯅꯣꯛꯅꯤꯡꯉ ꯉ ꯍꯥꯏꯕ ꯑꯁ ꯅꯪꯁꯨ ꯀꯔꯤꯅꯣ ꯍꯥꯏꯕꯤꯕ ꯑꯩꯅ ꯑꯗꯨꯒ ꯏꯕꯥꯅꯤ ꯑꯩꯁꯨ ꯅꯣꯛꯇꯤꯡ ꯅꯣꯛꯅꯤꯡꯉꯦꯕ
ꯎꯝ ꯑꯗꯨꯅꯦ ꯅꯍꯥꯟ ꯑꯩꯁꯨ ꯑꯍꯥꯟꯕ ꯇꯧꯕꯗ ꯏꯃꯥꯟꯅꯕꯤ ꯑꯃ ꯏꯕꯥꯅꯤ ꯑꯗꯨꯝ ꯏꯪꯂꯤꯁꯇ ꯋꯥꯔꯤꯁ ꯅꯥꯌꯦꯕꯀꯣ ꯑꯗꯨꯝ ꯀꯩꯅꯣ ꯑꯣꯐꯂꯥꯏꯟꯗ ꯀꯩꯅꯣꯗꯣ ꯑꯣꯏꯗꯤ ꯑꯗꯣ ꯑꯁꯤ ꯇꯧꯁꯦꯡꯅ ꯇꯧꯔꯛꯄ ꯑꯍꯝ ꯃꯗꯤ ꯑꯗꯨꯝ
ꯐꯖꯅ ꯋꯥꯔꯤꯏ ꯁꯅꯥꯂꯦ ꯑꯗꯣ ꯑꯗꯨꯝꯧ ꯑꯗꯨꯝ ꯀꯧꯈ꯭ꯔꯦꯅ ꯑꯗꯨꯝ ꯍꯥꯏꯗꯤ ꯑꯗꯨꯝ ꯃꯃꯥꯡꯗꯁꯨ ꯑꯗꯨ ꯋꯥꯔꯤꯁ ꯅꯥꯕꯤꯒꯤꯌꯦꯀꯣ
ꯑꯥ
ꯏꯅꯦꯖꯤꯡ ꯑꯃ ꯃꯈ꯭ꯔꯥꯅꯤꯃ ꯃꯥ ꯑꯦ ꯅꯣꯛꯅꯤꯡꯕꯗ
ꯍ ꯑꯣꯏꯗꯗ ꯍꯣꯏ ꯍ ꯈꯪꯗꯕꯅꯤꯅ ꯑꯍꯥꯟꯕ ꯑꯣꯏꯕ ꯀꯥꯟꯗꯗꯤꯀꯣ
ꯑꯗꯨꯃꯥꯏꯅ ꯇꯧꯔꯦꯕꯀꯣ
ꯑꯥ ꯑꯗꯨꯃꯥꯏꯅ ꯈꯔꯗꯤ ꯇꯧꯅꯦ ꯑꯣ ꯍꯧꯖꯤꯛꯇꯤ ꯈꯔ ꯍꯩꯅꯔꯛꯈ꯭ꯔꯦꯕ
ꯍꯧꯖꯤꯛꯤ ꯑꯗꯨꯝ ꯑꯣꯏꯅꯔꯦ
ꯑꯗꯣ ꯍꯥꯟꯅ ꯇꯧꯕꯗꯗꯤ ꯈꯔ ꯅꯨꯡꯉꯥꯏꯇꯦꯗꯅ ꯁꯥꯟꯅꯕꯗꯣ ꯍꯥꯏꯕꯗꯤ ꯃꯤ ꯈꯪꯅꯗ꯭ꯔꯗꯤ ꯍꯣꯏ ꯇꯨꯝꯃꯦ ꯃꯤ ꯈꯪꯅꯕ ꯑꯣꯏ ꯑꯗꯗꯤ ꯑꯗꯨꯝ ꯌꯥꯏꯑꯕ ꯈꯔ ꯅꯨꯡꯉꯥꯏꯑꯦꯕ ꯋꯥꯔꯤ ꯁꯥꯟꯅꯕꯁꯦ
ꯊꯝꯕꯤ ꯌꯥꯎꯋꯦꯕꯀꯣ ꯑꯩꯈꯣꯏ ꯈꯪ ꯃꯤꯑꯣ ꯑꯣꯏꯕꯗꯤ ꯌꯥꯝ ꯀꯝꯐꯣꯔꯇꯦꯕꯜ ꯑꯣꯏꯕꯤꯈꯤ ꯑꯗꯨꯝ ꯍꯥꯏꯅꯤꯡꯕꯗꯣ ꯍꯥꯏꯕ ꯍꯥꯏ
ꯑꯥ ꯃꯤ ꯈꯔꯗꯤ ꯑꯁ ꯌꯥꯝ ꯂꯥꯡꯉꯁꯨ ꯇꯧꯔꯛꯑꯦ ꯐꯨ ꯍꯥꯏꯕꯗꯤ ꯉꯍꯥꯛꯇꯪ ꯁꯣꯏꯕꯗꯤ ꯀꯥꯏꯗꯦꯗꯅꯀꯣ
ꯑꯥ
ꯑꯗꯨ ꯂꯩꯑꯗꯅ ꯍꯧꯕꯗꯒꯤ ꯂꯣꯏꯕ ꯃꯔꯛꯇꯨꯗꯤ ꯇꯠꯄꯁꯨ ꯌꯥꯎꯋꯦꯕ ꯃꯔꯛꯇꯗꯤ ꯇꯠꯇꯕꯁꯨ ꯌꯥꯎꯋꯦ
ꯅꯝꯁꯤꯤꯜꯂ ꯍꯥꯏꯗꯤ ꯌꯥꯏꯀꯣ ꯑꯗꯨꯝ ꯌꯥꯏ ꯑꯗꯨ ꯃꯤ ꯈꯔꯗꯤ ꯑꯁ ꯑꯩ ꯆꯥꯛ ꯂꯥꯝꯃꯟ ꯂꯣꯏꯔꯦ ꯆꯥꯛ ꯆꯥꯔꯒꯦꯅ ꯑꯗꯨꯝ ꯊꯝꯕꯁꯨ ꯌꯥꯎꯋꯦꯅ ꯆꯥꯛ ꯆꯥꯕ ꯀꯧꯔꯦꯅ ꯑꯗꯨꯝ
ꯑꯗꯨꯃꯥꯏꯅ ꯍꯥꯏ ꯍꯥꯏꯕ꯭ꯔꯣ
ꯃꯣꯏꯅ ꯇꯧꯔꯛꯑꯗꯤ ꯌꯥꯏꯑꯕꯀꯣ
ꯑꯥ
ꯑꯩꯈꯣꯏꯅ ꯇꯧꯔꯒ ꯃꯣꯏꯅ ꯑꯗꯨꯝ ꯍꯥꯏꯔꯛꯄꯗꯤ ꯅꯨꯡꯉꯥꯏꯇꯦꯗꯅ ꯑꯩꯈꯣꯏ ꯇꯥꯛꯁ ꯃꯍꯜꯂꯦꯕ
ꯑ ꯍꯣꯏ ꯑꯗꯨꯅꯦ ꯑꯩꯗꯤ ꯑꯁꯤꯃꯛꯇꯤ ꯌꯥꯎꯗ꯭ꯦ ꯍꯧꯖꯤꯛ ꯐꯥꯎꯗꯤ
ꯎꯝ ꯃꯤ ꯑꯃ ꯑꯗꯨꯃꯥꯏꯅ ꯍꯥꯏꯔꯕ ꯑꯗꯨ ꯂꯩꯗꯤ ꯂꯣꯏꯗꯧꯅꯤ ꯃꯤꯅꯤꯠ ꯇꯔꯥ ꯃꯤꯅꯤꯠ ꯇꯔꯥꯗꯤ ꯌꯧꯔꯕꯅꯤꯅꯥꯛ ꯑꯗꯨꯒꯤ ꯑꯗꯨꯝ ꯍꯥꯏꯗꯤ ꯍꯥꯏꯔꯝꯅꯤ
ꯑꯗꯣ ꯑꯩꯈꯣꯏ ꯀꯩꯅꯣ ꯌꯨꯝ ꯃꯅꯥꯛꯇ ꯂꯩꯕꯅꯣꯕ ꯑꯃ ꯂꯩꯌꯦꯕ
ꯑꯥ
ꯏꯕꯥꯅꯤꯁꯨ ꯄꯨꯡ ꯇꯥꯗꯣꯏꯔꯕꯅꯦꯕ ꯑꯗꯨꯒ ꯃꯥꯅ ꯁꯣꯏꯕꯒꯤ ꯑꯍꯥꯟꯕ ꯑꯣꯏꯕꯗꯤ ꯃꯥꯁꯨ ꯋꯥꯍꯩ ꯑꯃ ꯁꯣꯏꯕꯒꯤ ꯃꯊꯟꯇ ꯀꯛꯊꯠꯅ ꯀꯛꯊꯠꯈ꯭ꯔꯕ ꯃꯣꯏꯅ ꯀꯛꯊꯠꯈ꯭ꯔꯕ ꯅꯣꯛꯅꯤꯡꯕꯁꯤꯗꯤ ꯅꯣꯛꯅꯤꯡꯕꯁꯦ ꯑꯩꯅ ꯂꯥꯎꯕ ꯀꯔꯤꯅꯣ ꯍꯥꯏꯔꯒ ꯑꯩꯗꯤ ꯈꯪꯗꯕꯒꯤꯅꯦ
ꯑꯗꯗꯤ ꯌꯥꯝ ꯅꯔꯚꯁ ꯑꯃ ꯆꯠꯄꯅꯦꯍ
ꯑ ꯑꯗꯨ ꯑꯗꯨꯅꯦ ꯅꯌꯦꯦ ꯆꯤꯛꯇ ꯌꯥꯒ ꯑꯁ ꯉꯔꯥꯡꯁꯨꯀꯣ ꯉꯔꯥꯡꯁꯨ ꯋꯥꯔꯤ ꯁꯥꯟꯅꯔ ꯂꯩꯕ
ꯑ
ꯁꯅꯥꯔ ꯂꯩꯕ ꯑꯉꯥꯡ ꯃꯆꯥ ꯑꯃ ꯆꯪꯉꯛꯄ
ꯑ
ꯑꯃꯔꯛ ꯈꯛꯇ ꯂꯥꯎꯕꯗꯨ ꯇꯥ ꯃꯥꯜꯂꯦ ꯀꯛꯈ꯭ꯔꯦ ꯑꯣ ꯀꯛꯈ꯭ꯔꯕ ꯋꯥꯅꯦ
ꯉꯔꯥꯡ ꯎꯝ ꯉꯔꯥꯡ ꯉꯔꯥꯡ ꯑꯍꯤꯡꯗꯣ ꯉꯔꯥꯡ ꯑꯍꯤꯡꯗ ꯑꯩ ꯅꯨꯄꯥ ꯑꯃꯗ ꯒꯔꯦꯁ ꯅꯥ ꯃꯅꯦꯕꯀꯣ
ꯑꯥ
ꯑꯗꯨ ꯃꯥꯕꯨꯥꯛ ꯆꯥꯛ ꯆꯥꯕ ꯂꯥꯛꯑꯣꯏ ꯑꯣꯏꯅ ꯀꯧꯋꯦ ꯑꯗꯣ ꯑꯉꯥꯡ ꯃꯆꯥꯅ
ꯑꯥ
ꯇꯥꯕ꯭ꯔꯣ ꯍꯥꯏꯔ ꯍꯣꯏ ꯈꯤꯇꯪꯗꯤ ꯇꯥꯏ ꯍꯥꯏꯔ ꯑꯁ ꯑꯩꯕꯨ ꯆꯥꯛ ꯆꯥꯕ ꯂꯥꯛꯑꯣ ꯍꯥꯏꯅ ꯀꯧꯕꯅꯤꯖꯗꯣ ꯑꯣ ꯑꯣ ꯍꯣꯏ ꯎꯝ ꯌꯥꯔꯦ ꯑꯩꯅ ꯇꯥꯟꯊꯣꯛꯄꯤꯈ꯭ꯔꯦ ꯑꯩ ꯆꯤꯟꯅ ꯉꯥꯡꯕ ꯌꯥ ꯌꯥꯗꯕꯅꯤꯅ ꯑꯦꯛꯁꯟ ꯇꯧꯕꯤꯈ꯭ꯔꯦꯅ ꯍꯥꯏꯔ ꯑꯁ ꯅꯣꯛꯅꯤꯡꯉꯦ ꯑꯦꯛꯁꯟ ꯇꯧꯕꯗꯣ ꯑꯩꯁꯨ ꯎꯑꯦꯅ ꯐꯈꯤ ꯇꯧꯔꯒ ꯑꯩ ꯈꯨꯠꯅ ꯇꯥꯟꯊꯣꯛꯈ꯭ꯔꯦꯅ ꯍꯥꯏꯕ ꯖꯥꯠ ꯖꯠ ꯊꯦꯡꯅꯌꯦ ꯁꯤꯗꯁꯨ ꯅꯣꯛꯅꯤꯡ ꯅꯣꯡꯅꯤꯡꯕꯨꯁꯨ ꯌꯥꯝ ꯊꯦꯡꯅꯑꯌꯦ
ꯑꯥ ꯌꯥꯎ ꯃꯔꯛꯇꯨꯗꯤ ꯅꯨꯡꯉꯥꯏꯀꯣ ꯑꯗꯨꯃꯥꯏꯅ
ꯍꯣꯏ ꯌꯥꯝ ꯅꯨꯡꯉꯥꯏꯌꯦꯦꯗ ꯍꯣꯏ ꯅꯨꯡꯊꯤꯅꯤ ꯑꯩꯈꯣꯏꯗꯤ ꯊꯕꯛ ꯂꯩꯗꯅ ꯌꯥꯝ ꯕꯣꯣꯔ ꯌꯥꯝ ꯆꯨꯏꯕꯀꯣ ꯑꯗꯣ ꯑꯗꯨꯝ ꯋꯥꯔꯤꯁꯅꯥꯅꯤꯡꯉꯥꯏ ꯂꯩꯕꯗꯣ ꯌꯥꯝ ꯅꯨꯡꯉꯥꯏ ꯍꯥꯏꯕ ꯇꯥꯔꯦ
ꯍꯣꯏ ꯍꯧꯖꯤꯛ ꯍꯣꯏ ꯊꯕꯛ ꯇꯤꯟꯕ ꯈꯣꯗꯤ ꯇꯧꯕ ꯃꯇꯝ ꯂꯩꯔꯣꯏꯕ
ꯍꯣꯏ ꯑꯗꯨꯅꯦ
ꯐ꯭ꯔꯤ ꯑꯗꯨꯝ ꯂꯩꯕ ꯑꯩꯈꯣꯏꯒꯤꯗꯤ ꯑꯗꯨꯝ ꯅꯨꯡꯉꯥꯏꯗꯅ
ꯑꯍꯣꯏ ꯑꯗꯨ ꯃꯇꯝꯁꯨ ꯃꯥꯡꯍꯟꯕ ꯌꯥꯕ ꯑꯗꯨꯒ ꯑꯃꯨꯛ ꯄꯩꯁꯥꯁꯨ ꯐꯪꯕ
ꯑꯥ ꯑꯗꯨꯗꯤ ꯑꯗꯨꯅ ꯀꯥꯟꯅꯗ꯭ꯔꯣ
ꯍꯣꯏ ꯄꯨꯟꯁꯤꯗꯤ ꯑꯁꯤꯒꯨꯝꯕ ꯑꯁꯨꯃꯥꯏꯅ ꯀꯥꯟꯕ ꯐꯪꯗ꯭ꯔꯦ ꯊꯦꯡꯅꯗ꯭ꯔꯦ ꯍꯥꯏꯗꯤ
ꯑꯗꯨꯅꯦ ꯑ ꯋꯥꯔꯤ ꯁꯠꯁꯨ ꯁꯥꯟꯅꯕ ꯍꯩꯔꯤꯁꯤꯅ ꯑꯗꯨꯃꯥꯏꯅ ꯁ
ꯍꯣꯏꯗ ꯍꯥꯏꯗꯤ ꯑꯗꯨꯝ ꯑꯩꯣꯏꯗꯤ ꯃꯩꯇꯩꯔꯣꯟꯁꯨ ꯌꯥꯝ ꯍꯥꯏꯗꯦꯕꯀꯣ ꯑꯗꯨꯝ ꯌꯥꯝ ꯈꯣꯏꯑꯦꯅ
ꯑꯥ
ꯑꯗꯣ ꯁꯤꯗꯤ ꯑꯁꯤꯗꯒꯤ ꯑꯗꯨꯝ ꯋꯥꯔꯤꯏꯁꯅꯥꯎꯗꯣ ꯈꯤꯇꯪ ꯍꯥꯏꯔꯗꯤ ꯍꯕ ꯑꯃ ꯂꯩꯕ ꯍꯧꯈ꯭ꯔꯦꯕꯀꯣ ꯍꯧꯖꯤꯛꯇꯤ
ꯑꯪ ꯉꯥꯡꯕꯁꯨ ꯍꯥꯏꯔꯅꯦꯕ
ꯇꯝꯕꯁꯨ ꯌꯥꯏ ꯁꯤꯗꯒꯤꯀꯣ
ꯑ ꯑꯗꯨꯝ ꯉꯥꯡꯈ꯭ꯔꯗꯤ ꯉꯥꯡꯕ ꯍꯥꯏꯔꯕ ꯑꯩꯕꯨꯗꯤ ꯑꯗꯨꯝ ꯉꯥꯡꯉꯒ ꯂꯥꯛꯑꯦꯕ ꯂꯥꯛꯄꯨꯗꯤ ꯑꯩꯈꯣꯏ ꯁꯦ ꯑꯃ ꯉꯥꯡꯉꯀꯥꯟꯗꯗꯤ ꯑꯃꯨꯛ ꯈꯏꯕ ꯑꯗꯨꯃꯥꯏꯅ ꯇꯧꯋꯦꯕ
ꯑꯗꯨꯨꯝ ꯃꯤ ꯈꯣꯏꯔꯗꯤꯦ ꯑꯩꯣꯏꯁꯨꯛ ꯍꯦꯟꯅ ꯈꯣꯏꯅꯤꯡꯕꯀꯣ ꯃꯣꯏ ꯃꯩꯇꯩꯁꯤꯡꯗꯣ
ꯗꯤ ꯌꯥꯝ ꯏꯁꯇ꯭ꯔꯦꯠ ꯉꯥꯡꯕꯗꯨꯁꯨ ꯈꯔ ꯅꯨꯡꯉꯥꯏꯇꯦꯗꯅ ꯂꯩꯗꯅ
ꯑꯗꯨꯗꯅꯦ
ꯍꯁ ꯈꯟ꯭ꯔꯦꯗ ꯑꯗꯨ ꯑꯗꯨ
ꯑꯩꯗꯤ ꯏꯟ ꯑꯩꯗꯤ ꯏꯊꯟꯗ꯭ꯔꯥ ꯍꯥꯏꯅ ꯈꯪꯅꯅꯤꯗ
ꯃꯤ ꯂꯣꯏꯅꯃꯛ ꯑꯗꯨꯃꯥꯏꯅ ꯇꯧꯅꯕ ꯉꯥꯛꯇ ꯇꯧꯋ ꯑꯣꯏꯗ ꯑꯩ ꯑꯗꯨꯝ ꯇꯧꯔꯒꯦꯀꯣ ꯃꯔꯛ ꯃꯔꯛ
ꯍꯣꯏ ꯔ ꯑꯗꯨꯝ ꯇꯧꯔꯛꯑꯣ ꯍꯣꯏ ꯑꯗꯨꯝ ꯇꯧꯔꯛꯑꯣ ꯔ ꯑꯩꯗꯤ ꯇꯧꯕ ꯌꯥꯗꯣꯔꯤꯕꯅ ꯑꯗꯨꯝ ꯉꯥꯏ ꯉꯥꯏꯕ ꯉꯥꯏꯕ ꯇꯥꯔꯕꯅꯤꯅꯦ
ꯑ ꯍꯔꯦꯦꯟ ꯇ ꯗꯗꯥꯥꯟꯁ ꯌꯥꯗꯠ ꯇꯧꯔꯛꯀꯦꯗꯠ ꯑ
ꯅꯨꯄꯥꯒ ꯍꯦꯅ ꯅꯨꯄꯤꯒ ꯋꯥꯔꯤꯁꯤ ꯂꯗꯣ ꯅꯨꯡꯉꯥꯏꯌꯦ
ꯑ ꯅꯨꯡꯉꯥꯏꯑꯦ ꯑꯣꯏꯁ ꯅꯕꯗꯨꯣ ꯑꯗꯨꯝ ꯆꯥꯟꯅꯁ ꯑꯩ ꯍꯥꯏꯔꯒꯦ ꯑꯗꯨꯝ
ꯑꯗꯨꯝ ꯍꯔꯥꯑꯣ
ꯍꯣꯔꯦꯟ ꯅꯨꯡꯗꯥꯡꯒꯨꯝꯕꯗꯤ ꯅꯨꯡꯗꯥꯡꯒꯨꯝꯕꯗꯤ ꯁꯪꯉꯕꯅꯤꯅ
ꯍꯣꯏ ꯁꯪꯂꯤ ꯁꯪꯉꯦꯗ
ꯑꯥ ꯑꯩ ꯅꯨꯡꯗꯥꯡꯒꯨꯝꯕꯗꯁꯨ ꯁꯪꯗꯤ ꯁꯪꯉꯦ ꯑꯗꯨ ꯁꯨꯝ ꯀꯩꯅꯣ ꯇꯧꯋꯦ ꯅꯝꯕ ꯅꯨꯡꯗꯥꯡꯁꯦ ꯊꯦꯡꯅꯀꯣ ꯌꯥꯝ ꯊꯦꯡꯉꯁꯨ ꯑꯣꯏꯗꯕ
ꯎꯝ ꯁꯥꯡꯕꯨꯗꯤ ꯁꯪꯉꯦ ꯑꯗꯣ ꯕꯦꯛꯒ꯭ꯔꯥꯎꯟ ꯑꯣꯏꯣꯏꯒꯕ ꯇꯥꯒꯦ ꯍꯥꯏꯅ ꯈꯟꯕꯅꯤꯗ
ꯑꯣꯗꯥꯗ
ꯑ ꯌꯥꯏ ꯑꯗꯨꯝ ꯌꯥꯏꯑ ꯑꯩꯗꯤ ꯅꯨꯡꯗꯥꯡꯗꯁꯨ ꯑꯗꯨꯝ ꯆ ꯅꯨꯡꯗꯥꯡꯁꯨ ꯑꯗꯨꯝ ꯁꯅꯥꯏꯔꯏꯗꯤ ꯋꯥꯔꯤ ꯁꯥꯏꯗ
ꯍꯜꯂꯣ
ꯇꯥꯕ꯭ꯔꯥ ꯑꯣ ꯅꯪꯗꯤ
ꯀꯩꯅꯣꯗꯣ ꯑꯁꯤꯗꯣ ꯏꯁꯩ ꯁꯛꯄ ꯐꯥꯎ ꯏꯁꯩ ꯁꯛꯄ ꯌꯥꯕ꯭ꯔꯣ
ꯏꯁꯩ ꯁꯛꯄꯗꯠ ꯍꯥꯏꯗꯤ ꯀꯩꯅꯣ ꯃꯣꯏ ꯔꯦꯀꯣꯔꯠ ꯇꯧꯕꯗ ꯑꯗꯨꯝ ꯌꯥꯗꯦꯅ ꯍꯥꯏꯕ ꯅꯠꯇ꯭ꯔꯥ
ꯈꯪꯗꯦ ꯉꯔꯥꯡꯗ ꯀꯣꯜ ꯇꯧꯔꯛꯄ ꯅꯨꯄꯥ ꯑꯃ ꯀꯣꯜ ꯇꯧꯔꯛꯄ ꯑꯩ ꯀꯣꯜ ꯇꯧꯔꯛꯑꯒ ꯏꯊꯛ ꯏꯊꯛꯀꯦ ꯍꯥꯏꯕ ꯑꯗꯨꯒ ꯑꯩꯅ ꯇꯧꯍꯩꯗꯕ ꯊꯕꯛꯇꯣ ꯇꯧꯒꯅꯨꯅꯦꯍ
ꯁꯛꯄꯗꯤ ꯅꯣꯏ ꯏꯁꯩ ꯑꯗꯨꯝ ꯅꯍꯥꯟ ꯒ꯭ꯔꯨꯞꯇ ꯍꯥꯏꯔꯛꯄ ꯅꯠꯇ꯭ꯔꯣ
ꯇꯑꯣꯩꯗꯕ ꯊꯕꯛꯇꯣ ꯇꯧꯒꯅꯨꯅ ꯍꯥꯏꯖꯟꯕꯤꯕ ꯑꯩꯁ
ꯒ꯭ꯔꯨꯞꯇ ꯅꯣꯡꯃꯥ ꯍꯥꯏꯕꯒꯨꯝ ꯇꯧꯕ ꯏꯁꯩ ꯏꯁꯩ ꯁꯛꯄꯗꯣ ꯑꯗꯨꯗꯤ ꯌꯥꯔꯣꯏꯀꯣ ꯑꯣꯏꯅ ꯍꯥꯏꯔꯛꯄ ꯌꯥꯔꯣꯏ ꯍꯥꯏꯗꯤ ꯔꯤꯖꯦꯛ ꯆꯒꯦ ꯍꯥꯏꯕꯅ ꯑꯗꯨꯝ ꯑꯣꯏꯔꯝꯃꯣꯏ ꯑꯗꯨꯕꯨ ꯃꯣꯏꯅ ꯄꯣꯏꯟꯁ ꯑꯗꯨꯝ ꯀꯥꯜꯀꯨꯂꯦꯠ ꯇꯧꯕꯗꯣ
ꯑꯥ
ꯌꯧꯔꯣꯏꯔꯥ ꯍꯥꯏꯅ ꯈꯪꯅꯤꯗ
ꯑꯣ ꯑꯩꯗꯤ ꯈꯪꯗꯕꯅꯦꯕ ꯑꯗꯨꯗꯒꯤ ꯃꯥꯁꯨ ꯈꯪꯗꯕꯩ ꯑꯣꯏꯝꯅꯦꯕ
ꯑꯥ ꯑꯅꯧꯕ ꯑꯣꯏꯔꯝꯅꯦ
ꯀꯩꯅꯣ ꯇꯧꯕꯅꯤ
ꯑꯁ ꯑꯍ ꯐ꯭ꯔꯤ ꯌꯥꯝ ꯑꯣꯏꯌꯦꯕꯀꯣ ꯍꯥꯏꯗꯤ ꯃꯤꯁꯨ ꯈꯪꯅꯗꯕꯅꯤꯅ ꯋꯥꯔꯤ ꯁꯥ ꯅꯥꯕꯗꯣ ꯑꯗꯨꯃꯥꯏꯅ
ꯃꯔꯛ ꯃꯔꯛꯇꯗꯤ ꯌꯥꯝ ꯏꯁꯇ꯭ꯔꯤꯛ ꯑꯣꯏꯌꯦ ꯃꯔꯛ ꯃꯔꯛꯇꯗꯤ ꯀꯩꯅꯣ ꯇꯧꯕꯒꯨꯝ ꯇꯧꯋꯦ ꯃꯣꯏꯁꯦ
ꯍꯧꯖꯤꯛꯇꯤ ꯑꯗꯨꯝ ꯈꯪꯅꯔꯕꯅꯤꯅ ꯅꯍꯥꯟꯗ ꯕꯦꯛꯒ꯭ꯔꯥꯎꯟꯗꯁ ꯈꯤꯇꯪꯁꯨ ꯇꯥꯍꯟꯗꯦꯕꯀꯣ
ꯍ ꯍꯜꯂꯣ ꯍꯂꯣ